ꯍꯜꯂꯣ
ꯍꯜꯂꯣ
ꯇꯥꯔꯤꯕ꯭ꯔꯣ
ꯇꯥꯏꯌꯦ
ꯀꯩꯗꯧꯔꯤꯅꯣ
ꯀꯩꯁꯨ ꯇꯧꯗꯦꯗ ꯁꯨꯝ ꯂꯩꯕꯅꯦ ꯅꯪꯗꯤ
ꯑꯩꯁꯨ ꯑꯁꯨꯝ ꯑꯗꯨꯝ ꯂꯩꯕꯅꯤꯗ
ꯆꯥꯛ ꯆꯥꯔꯕꯣ
ꯍꯦ ꯆꯥꯗꯔ꯭ꯤ ꯃꯇꯝ ꯋꯥꯠꯂꯤ
ꯑꯩ ꯀꯔꯝ ꯀꯥꯟꯗ ꯆꯥꯗꯣꯏꯅꯣ
ꯈꯔ ꯂꯥꯝꯂꯛꯄ ꯀꯥꯟꯗ ꯆꯥꯒꯦ ꯍꯥꯏꯅ ꯂꯩꯕꯀꯣ
ꯑꯁ
ꯍꯧꯖꯤꯛꯇꯤ ꯂꯥꯝꯃꯛꯇꯕꯅꯤꯅ ꯆꯥꯔꯁꯨ ꯆꯪꯕ ꯌꯥꯔꯣꯏꯅꯦ
ꯀꯩ ꯍꯦꯝꯖꯥꯡ ꯊꯣꯡꯉꯦ
ꯈꯪꯗꯦ ꯑꯁꯤ ꯀꯔꯤ ꯌꯦꯟꯁꯥꯡ ꯊꯣꯡꯕ꯭ꯔꯥ ꯏꯃꯥꯟꯅꯕ ꯑꯩꯒꯤ ꯃꯔꯨꯞ ꯊꯣꯡꯍꯧꯕꯅꯤ ꯑꯩꯗꯤ ꯇꯦꯔꯦꯁꯇ ꯀꯥꯔꯨꯕꯀꯣ
ꯅꯪ ꯊꯣꯡꯕ ꯌꯥꯗ꯭ꯔꯥ
ꯑꯩꯁ ꯑꯩꯅꯁꯨ ꯑꯗꯨꯝ ꯊꯣꯡꯕꯅꯦ ꯉꯁꯤꯗꯤ ꯃꯥꯅ ꯊꯣꯡꯉꯦ ꯅꯣꯏꯗꯤ ꯀꯔꯤ ꯏꯟꯁꯥꯡ ꯆꯥꯔꯒꯦ
ꯁꯥ ꯆꯥꯏ ꯍꯥꯏꯗꯣꯏ ꯃꯥꯟꯕ꯭ꯔꯥ
ꯋꯥꯔꯤ ꯌꯥꯝ ꯈꯜꯂꯦꯀꯣ ꯃꯤꯁꯦ
ꯁꯥ ꯅꯥꯠꯇꯦ ꯀꯣ ꯎꯁꯣꯏ ꯑꯥꯀꯪꯕ
ꯑꯁ ꯍꯥꯎꯅꯤꯅꯦ ꯑꯗꯨꯁꯨ ꯑꯩꯒꯤꯁꯨ ꯊꯥꯔꯛꯑꯣꯅꯦ ꯑꯩ ꯑꯗꯨ ꯆꯥꯕ ꯐꯪꯗꯕ ꯀꯨꯏꯔꯦ
ꯂꯧꯕ ꯂꯥꯛꯑꯣ
ꯂꯧꯕ ꯂꯛꯑꯣꯒ ꯍꯥꯏꯖꯤꯜꯂꯦ ꯀꯥꯏꯗꯩ ꯊꯤꯂꯛꯗ ꯀꯩꯅꯣ ꯊꯥꯔꯛꯀꯗꯕꯅꯤꯅꯦ ꯑꯥꯗꯒꯤ
ꯑꯩ ꯅꯪ ꯀꯥꯏ ꯂꯩꯒꯦ ꯑꯗꯨꯗꯤ
ꯑꯩ ꯇꯝꯄꯥꯛꯇ ꯂꯩꯌꯦ
ꯎ ꯃꯅꯥꯏꯌꯦ ꯑꯗꯨꯗꯤ
ꯎꯝ ꯑꯗꯨꯗꯤ ꯑꯩꯒꯤꯁꯨ ꯊꯥꯔꯛꯇꯦꯅꯪ ꯀꯔꯤ ꯀꯔꯤ ꯇꯧꯔꯒ ꯂꯩꯕ꯭ꯔꯥ ꯍꯧꯖꯤꯛꯀꯥꯟ
ꯁꯨꯝ ꯂꯩꯌꯦꯗ
ꯍꯥꯏꯗꯤ ꯀꯣꯂꯦꯖ ꯇꯝꯕ꯭ꯔꯥ ꯀꯔꯤ ꯇꯧꯕ꯭ꯔꯥ ꯂꯩꯗꯅ
ꯑꯩ ꯐꯤ ꯇꯥꯏꯕꯒꯤ ꯀꯣꯔꯁ ꯆꯠꯊꯔꯤ
ꯑꯁ ꯐꯩꯅꯦ ꯑꯗꯨꯗꯤ ꯇꯨꯡꯗ ꯌꯨꯝ ꯄꯥꯜꯂꯕ ꯃꯇꯨꯡꯐꯥꯎ ꯀꯥꯟ ꯀꯥꯟꯅꯒꯗꯕ ꯊꯕꯛꯅꯤꯅꯦ ꯀꯩꯅꯣ
ꯍꯣꯏ ꯑꯩꯈꯣꯏ ꯑꯅꯤꯒꯤ ꯏꯆꯥꯒꯤꯀꯣ ꯐꯤꯔꯣꯜ ꯇꯥꯏꯅꯕ
ꯌꯥꯏ ꯌꯥꯏ ꯑꯗꯨꯒꯨꯝꯕ ꯑꯗꯨꯒꯨꯝꯕ ꯆꯥꯊꯧꯕꯁꯨ ꯌꯥꯝ ꯐꯩꯀꯣ
ꯍꯣꯏ
ꯅꯪ ꯑꯗꯨꯒꯨꯝꯕ ꯆꯠꯂꯦ ꯍꯥꯏꯅ ꯋꯥꯈꯜ ꯄꯤꯛꯊꯒꯅꯨꯀꯣ ꯃꯤꯗꯤ ꯂꯥꯏꯔꯤꯛ ꯇꯝꯃꯦ ꯅꯪꯅꯦ ꯑꯗꯨꯗ ꯆꯠꯂꯦ ꯍꯥꯏꯅ ꯄꯤꯛꯊꯒꯅꯨ
ꯄꯤꯛꯇꯦꯗ ꯄꯤꯛꯅꯤꯉꯥꯏ ꯃꯇꯝ ꯂꯩꯇꯦ
ꯃꯥꯅꯦ ꯃꯥꯅꯦ ꯇꯧꯔꯤꯕ ꯈꯨꯗꯤꯡꯃꯛꯁꯦ ꯑꯩꯈꯣꯏꯅꯕꯨ ꯍꯩꯕꯨ ꯍꯩꯔꯗꯤ ꯂꯣꯏꯅ ꯀꯥꯟꯅꯕ ꯈꯛꯇꯅꯤ ꯅꯠꯇ꯭ꯔꯣ
ꯍꯣꯏ
ꯃꯤ ꯈꯔꯅ ꯍꯩꯖꯗꯕꯒꯤ ꯄꯪꯍꯥꯏꯗ ꯍꯥꯏꯖꯤꯟꯕ ꯋꯥꯅꯦꯕꯀꯣ
ꯎꯝ
ꯊꯕꯛ ꯑꯃ ꯑꯣꯏꯔꯣ ꯑꯃ ꯑꯣꯏꯔꯣ ꯍꯩꯕꯨ ꯍꯥꯏꯔꯗꯤ ꯑꯗꯨꯝ ꯂꯣꯏꯅ ꯐꯕꯅꯤ
ꯍꯣꯏ
ꯑꯗꯨꯗ ꯊꯕꯛꯁꯦ ꯁꯤ ꯐꯠꯇꯦ ꯁꯤ ꯐꯩꯌꯦ ꯁꯤ ꯐꯠꯇꯦ ꯍꯥꯏꯅ ꯈꯥꯏꯗꯣꯛꯅꯤꯡꯉꯥꯏ ꯂꯩꯇꯦꯕ
ꯎꯝ
ꯉꯁꯤꯁꯨ ꯆꯠꯄ꯭ꯔꯥ
ꯍꯣꯔꯦꯟ ꯆꯠꯇꯣꯏꯅꯦ
ꯄꯨꯡ ꯀꯌꯥꯗꯒꯤ
ꯍꯣꯔꯦꯟ ꯄꯨꯡ ꯑꯅꯤ ꯃꯈꯥꯏꯗꯒꯤ ꯄꯨꯡ ꯃꯉꯥ ꯃꯈꯥꯏ ꯄꯨꯡ ꯇꯔꯨꯛꯀ
ꯑꯣ ꯑꯁ ꯑꯗꯨꯗꯤ ꯋꯥꯔꯝꯅꯤꯅꯦ ꯍꯧꯖꯤꯛꯇꯤ ꯇꯨꯕꯗꯤ ꯌꯥꯝ ꯍꯩꯔꯕꯣ
ꯍꯣꯏ ꯊꯥ ꯑꯍꯨꯝ ꯍꯦꯜꯂꯦ ꯍꯧꯖꯤꯛꯇꯤ ꯉꯔꯥꯡꯗꯤ ꯀ꯭ꯂꯥꯁ ꯆꯠꯄꯗꯣ ꯅꯣꯛꯅꯤꯡꯕꯅꯦ ꯑꯩꯗꯣ ꯒ꯭ꯌꯥꯟ ꯑꯗꯨꯗ ꯂꯩꯇ꯭ꯔꯦꯕ ꯑꯩꯒꯤ ꯋꯥꯈꯜꯁꯦ ꯑꯥ ꯌꯧꯔꯦꯕ ꯑꯗꯨ ꯑꯗꯨ
ꯍꯦꯔꯣꯗ ꯍꯦꯔꯣꯗ ꯅꯤꯡꯁꯤꯡ ꯅꯤꯡꯁꯤꯡꯂꯛꯄ꯭ꯔꯥ ꯑꯥ ꯑ ꯑꯆꯥ ꯑꯠꯆꯥ ꯌꯥꯏ ꯌꯥꯏ ꯁꯨ
ꯑꯗꯨꯒꯤ ꯑꯩꯅ ꯈꯣꯡꯒ꯭ꯔꯥꯎ ꯇꯥꯏꯕꯗꯣ ꯈꯣꯡꯒ꯭ꯔꯥꯎꯗꯖꯤ ꯄꯔ ꯉꯇ ꯇꯥꯏꯔꯒ ꯍꯜꯂꯛꯑ
ꯑꯁ ꯌꯥꯏꯅꯦ ꯑꯗꯨꯁꯨ
ꯋꯥꯈꯥꯎꯖꯪꯕ
ꯅꯣꯏꯒꯤ ꯅꯣꯏꯒꯤ ꯀꯣꯔꯁꯇꯣ ꯊꯥ ꯀꯌꯥꯒꯤ ꯀꯣꯔꯁ ꯇꯧꯕ꯭ꯔꯥ
ꯊꯥ ꯇꯔꯨꯛꯒꯤ
ꯏꯁꯀꯥꯔꯠ ꯀꯩꯀꯩ ꯍꯣꯏ ꯑꯗꯨꯝ ꯅꯨꯄꯤꯒꯤ ꯀꯩꯅꯣ ꯑꯗꯨꯝꯗꯨꯁꯨ ꯂꯣꯏꯅ ꯌꯥꯎꯈ꯭ꯔꯕ ꯑꯗꯨꯗ
ꯍꯣꯏ ꯅꯨꯄꯥꯒꯤꯁꯨ ꯅꯨꯄꯥꯒꯤꯁꯨ ꯍꯧꯔꯦ ꯅꯨꯄꯥꯒꯤꯗꯣ ꯀꯃꯦꯖ ꯂꯣꯏꯔꯦꯕ
ꯑ
ꯑꯗꯨꯒ ꯍꯧꯖꯤꯛ ꯐꯣꯔꯃꯦꯜ ꯅꯨꯄꯤꯒꯤ ꯇꯧꯔꯤ ꯑꯗꯣ ꯅꯨꯄꯤꯒꯤꯗꯨ ꯂꯣꯏꯔꯗꯤ ꯅꯨꯄꯥꯒꯤ ꯐꯣꯔꯃꯦꯜ ꯀꯣ ꯍꯧꯔꯦꯅꯦ ꯑꯗꯨ ꯂꯣꯏꯔꯗꯤ ꯋꯦꯗꯤꯡ ꯒꯥꯎꯟ ꯍꯧꯔꯦꯅꯦ ꯋꯦꯗꯤꯡ ꯒꯥꯎꯟ ꯂꯔꯗꯤ ꯑꯗꯨꯝ ꯅꯠꯇ꯭ꯔꯥ ꯑꯇꯣꯞꯄ ꯕꯨꯛꯇ ꯂꯩꯕꯗꯤ ꯂꯣꯏꯔꯦꯕ ꯑꯩꯒꯤꯗꯣ
ꯑꯁ ꯑꯗꯨꯗꯤ ꯌꯥꯝ ꯍꯩꯔꯕꯔꯕꯅꯤꯅꯦ ꯑꯩ ꯑꯗꯨꯗꯤ ꯅꯪ ꯂꯣꯏꯕ ꯃꯇꯝꯗ ꯑꯩꯒꯤꯁꯨ ꯑꯃ ꯑꯣꯗꯔ ꯇꯧꯕ ꯇꯥꯔꯦ ꯅꯪꯉꯣꯟꯗ
ꯍꯣꯏ ꯍꯣꯏ
ꯑꯁꯨꯃꯥꯏꯅ ꯇꯧꯕꯁꯤꯗꯤ ꯃꯐꯝ ꯑꯃꯗꯀꯣ ꯑꯩꯈꯣꯏꯅ ꯍꯩꯖ ꯍꯩꯖꯍꯧꯔꯗꯤ ꯑꯩꯈꯣꯏꯅ ꯗꯨꯀꯥꯟ ꯑꯃ ꯍꯥꯡꯉꯒ ꯀꯩꯅꯣ ꯇꯧꯕ ꯌꯥꯏꯑꯦꯕꯀꯣ
ꯅꯪ ꯍꯥꯡꯕꯤꯒꯦꯔꯥ
ꯑꯗꯨ ꯅꯪ ꯂꯩꯕꯨ ꯂꯩꯒꯗ꯭ꯔꯅꯦ
ꯂꯩꯩꯕꯤꯒꯦ
ꯍꯥꯡꯕꯤꯔꯒ ꯅꯪꯅ ꯃꯄꯨꯡ ꯐꯥꯗ꯭ꯔꯤꯉꯩꯗ ꯍꯥꯟꯅ ꯃꯤ ꯄꯥꯏꯊꯣꯛꯈ꯭ꯔꯗꯤ ꯀꯃꯥꯏꯅ ꯇꯧꯕ ꯃꯤ ꯃꯗ ꯄꯥꯏ ꯈꯔꯗ ꯑꯗꯨꯗꯤ ꯑꯗꯨꯗꯤ ꯀꯩꯁꯨ ꯀꯥꯏꯗꯦꯗ ꯇꯨꯡꯗ ꯇꯨꯡꯗ ꯃꯥꯡꯒꯗꯕ ꯊꯕꯛꯇꯤ ꯑꯩꯗꯤ ꯇꯧꯅꯤꯡꯗꯕꯀꯣ
ꯍ ꯍ
ꯨꯡꯗ ꯇꯨꯡꯗ ꯈꯔ ꯀꯥꯟꯅꯍꯧꯒꯗꯕ ꯊꯕꯛꯇꯤ ꯇꯧꯕꯅꯤꯕ ꯑꯩꯁꯤ ꯇꯧꯒ ꯃꯅꯤꯕ ꯑꯗꯨꯔꯥ
ꯅꯪꯁꯨꯨ ꯇ ꯍꯒꯗꯗꯤ
ꯑꯁ ꯑꯗꯨ ꯑꯩ ꯍꯏ ꯍꯩꯗꯧ ꯃꯥꯟꯗꯦꯍꯦ
ꯑꯗꯨ ꯑꯩꯅ ꯇꯝꯃꯤꯗꯣ ꯅꯪꯉꯣꯟꯗ ꯇꯝꯃꯣ ꯍꯥꯏꯕ ꯅꯠꯇ ꯑꯦ ꯅꯪꯁꯨ ꯑꯃ ꯇ ꯑꯃꯨꯛ ꯍꯥꯏꯕꯅꯦ
ꯀꯔꯤ ꯍꯥꯏꯕ
ꯅꯪꯁꯨ ꯊꯕꯛ ꯑꯃ ꯇꯧ ꯍꯥꯏꯕ
ꯑꯣ ꯑꯗꯨꯗꯤ ꯑꯗꯨꯗꯤ ꯆꯨꯝꯃꯤꯅ ꯂꯥꯏꯟ ꯇꯣꯉꯥꯟ ꯇꯣꯉꯥꯂꯦ ꯍꯥꯏꯕꯅꯤꯗ ꯑꯩꯅ ꯊꯕꯛ ꯑꯩꯒꯤ ꯊꯕꯛ ꯑꯃ ꯃꯤꯒꯤ ꯊꯕꯛ ꯑꯃ ꯁꯨꯃꯥꯏꯅ ꯇꯧ ꯇꯥꯕꯅꯤꯅ ꯖꯀꯥꯟ ꯊꯕꯛ ꯏꯪꯈꯥꯡ ꯇꯧꯗꯗꯤ ꯍꯤꯡꯕ ꯌꯥꯗꯦꯕꯀꯣ
ꯎꯝ
ꯑꯗꯨ ꯑꯗꯨꯗꯤꯅꯤꯗꯦ ꯅꯪꯒꯤ ꯃꯤꯡꯁꯤꯗꯤ ꯑꯁ ꯇꯥꯔꯨꯕꯗ ꯌꯥꯝ ꯀꯩꯅꯣꯝ ꯀꯩꯅꯣꯝ ꯇꯧꯗꯕ ꯃꯥꯜꯂꯤꯦꯅꯦ ꯃꯤꯡꯗꯤ ꯌꯥꯝ
ꯅꯠꯇꯦ ꯁꯥꯊꯤꯅꯤꯉꯥꯏ ꯃꯥꯟꯗꯦ ꯌꯥꯝ ꯐꯖꯔꯒ ꯌꯥꯝ ꯏꯪ ꯇꯞꯀꯗꯕ ꯑꯣꯏ ꯃꯥꯜꯂꯤꯅꯦ
ꯑꯣꯏꯗ ꯑꯣꯏꯗ ꯑꯣꯏꯗꯕꯅꯦ
ꯑꯣꯏꯗꯕꯅꯤ ꯃꯤꯡꯗ ꯑꯣꯟꯅ ꯇꯩꯅꯕ ꯀꯥꯡꯕꯨꯗ꯭ꯔꯣ
ꯍꯣꯏ ꯑꯣꯏꯅꯦ
ꯑꯁ ꯇꯜꯂꯤꯍꯦ
ꯎ ꯑꯗꯨꯃ ꯍꯥꯏꯕꯤꯅꯨꯍꯦ
ꯎ ꯑꯩꯗꯣ ꯁꯨꯝ ꯂꯤꯔꯛꯄ ꯋꯥꯅꯤꯅ ꯅꯪꯒꯤ ꯃꯤꯡꯗꯨꯒ ꯑꯩꯒꯤ ꯑꯩꯅ ꯈꯟꯕꯗꯨꯒ ꯀꯩꯅꯣ ꯌꯥꯝ ꯇꯧꯒꯗꯕ ꯃꯥꯟꯁꯤꯜꯂꯨꯕꯀꯣ ꯑꯗꯨꯒꯤꯅꯤ ꯀꯥꯏꯇꯤꯗ ꯍꯥꯗꯨꯁꯨ ꯀꯣ ꯑꯗꯨꯕꯨ ꯅꯨꯄꯤ ꯑꯌꯥꯝꯕꯗꯤ ꯑꯩꯒꯤ ꯃꯣꯠꯇꯗꯤ ꯏꯪ ꯈꯔ ꯇꯞꯄꯅ ꯐꯒꯗꯧꯕ ꯃꯥꯜꯂꯤ ꯀꯣ ꯅꯨꯄꯥ ꯑꯐꯕꯁꯨ ꯅꯨꯄꯥ ꯑꯐꯕꯁꯨ ꯐꯪꯒꯜꯂꯤ ꯍꯥꯏꯕꯅꯤꯀꯣ ꯑꯗꯨꯒꯤ ꯅꯣꯏꯁꯨ ꯍꯣꯠꯅꯧ
ꯍꯣꯠꯅꯒꯦ
ꯃꯤꯅꯁꯨ ꯌꯦꯡꯕꯗ ꯈꯔ ꯈꯔ ꯔꯥꯁꯤ ꯑꯃꯨꯛ ꯂꯩꯕꯗꯣ ꯑꯗꯨꯃꯥꯏꯅ ꯇꯧꯋꯦꯕꯀꯣ ꯅꯨꯄꯤ ꯅꯨꯄꯤ ꯑꯃ ꯑꯣꯏꯔꯒ ꯆꯄꯦꯠ ꯆꯄꯦꯠ ꯉꯥꯡꯉꯒ ꯋꯥ ꯌꯥꯝ ꯉꯥꯡꯒꯟꯕꯤ ꯀꯩꯅꯣ ꯌꯥꯝ ꯁꯧꯒꯟꯕꯤ ꯑꯗꯨꯗꯤ ꯑꯗꯨꯗꯤ ꯀꯌꯥ ꯍꯩꯅꯗꯦꯕꯀꯣ ꯆꯠ ꯆꯠꯁꯨ ꯆꯥꯟꯅꯗꯦ ꯍꯧꯖꯤꯛꯀꯥꯟ ꯑꯗꯨꯅꯤ ꯑꯩꯈꯣꯏ ꯐꯥꯎ ꯑꯩꯈꯣꯏ ꯅꯨꯄꯥ ꯐꯥꯎ ꯌꯥꯝ ꯏꯪ ꯇꯞꯄꯒ ꯂꯩꯕ ꯀꯥꯟꯗ ꯅꯣꯏꯅ ꯑꯗꯨꯗ ꯀꯩꯅꯣ ꯀꯩ ꯀꯩꯅꯣ ꯋꯥ ꯌꯥꯝ ꯃꯥꯡꯁꯤꯜꯂꯒꯗꯤ ꯐꯔꯛ ꯇꯥꯔꯅꯤꯕꯀꯣ
ꯍꯣꯏ
ꯃꯤ ꯈꯔ ꯂꯣꯏꯅ ꯇꯧꯋꯤ ꯍꯥꯏꯕ ꯅꯠꯇꯦꯀꯣ ꯃꯤ ꯈꯔ ꯍꯥꯏꯕꯅꯤ ꯃꯤ ꯈꯔ ꯃꯤ ꯈꯔ ꯑꯁꯨꯃꯥꯏꯅ ꯇꯧꯒꯟꯕ ꯌꯥꯝ ꯂꯩꯌꯦꯕꯀꯣ ꯑꯩ ꯑꯩ ꯑꯩ ꯃꯤꯠꯇꯒꯤ ꯌꯥꯝ ꯎꯈ꯭ꯔꯦꯕꯀꯣ ꯏꯃꯥꯡꯗ ꯁꯨꯃꯥꯏꯅ ꯇꯧꯔꯛꯄ ꯌꯥꯝ ꯎꯈ꯭ꯔꯦꯕ ꯑꯗꯨ ꯑꯗꯨꯒꯨꯝꯕ ꯃꯤꯗꯨꯗꯤ ꯃꯄꯨꯟꯁꯤꯗ ꯑꯩꯅ ꯍꯥꯏꯕꯅꯤ ꯑꯩ ꯑꯗꯨꯝꯕꯗꯗꯤ ꯑꯩ ꯄꯨꯟꯁꯤꯗ ꯑꯩꯒꯤ ꯃꯤꯠꯀ ꯑꯃꯨꯛꯀ ꯍꯟꯅ ꯌꯦꯡꯖꯔꯔꯣꯏꯈꯣ ꯍꯥꯏꯅꯒꯣ
ꯅꯪꯁꯦ ꯌꯥꯗꯤ ꯌꯥꯕ ꯃꯤꯅꯤꯅꯦ
ꯑꯩ ꯌꯥꯝꯖꯅꯤꯍ ꯀꯩꯅꯣ
ꯌꯥꯏꯌꯦ ꯅꯪ ꯌꯥꯏ
ꯁꯦꯝꯃꯗꯤ ꯊꯣꯛꯀꯗꯕ ꯃꯥꯟꯕ꯭ꯔꯣ
ꯃꯤꯗꯤ ꯅꯨꯡꯁꯤ ꯋꯥꯔꯤ ꯁꯥꯟꯅꯔꯦ ꯑꯗꯨꯒ ꯅꯪꯅ ꯑꯩꯉꯣꯟꯗ ꯇꯣꯉꯥꯟꯕ ꯋꯥꯔꯤ ꯑꯃꯨꯛ ꯂꯤꯔꯛꯑꯦ
ꯅꯠꯇꯦ ꯑꯗꯨꯁꯨ ꯃꯇꯝ ꯂꯥꯛꯀꯅꯦꯕꯀꯣ ꯃꯇꯝꯅ ꯄꯨꯔꯛꯀꯅꯦꯕꯀꯣ ꯑꯩ ꯑꯩꯅ ꯋꯥꯔꯤꯗꯣ ꯑꯗꯨꯝ ꯀꯩꯅꯣ ꯃꯈꯥ ꯊꯥꯅ ꯃꯈꯥ ꯇꯥꯅ ꯁꯥꯡꯊꯅꯕ ꯍꯥꯏꯅ ꯑꯩꯅ ꯁꯨꯝ ꯀꯩꯅꯣ ꯇꯧꯕ ꯋꯥꯅꯤꯗ
ꯑꯣ
ꯋꯥꯔꯤꯗꯤ ꯅꯨꯡꯉꯥꯏꯈ꯭ꯔꯖꯥꯅꯤ ꯅꯪ ꯄꯥꯔꯠ ꯀꯌꯥꯗꯒꯤꯔ ꯅꯣꯏ ꯈꯨꯟꯗ
ꯑꯩ ꯑꯃ ꯑꯗꯒꯤ
ꯑꯁ ꯑꯩ ꯑꯩ ꯑꯩꯅ ꯑꯩ ꯃꯇꯝ ꯑꯃꯗ ꯑꯩ ꯂꯥꯛꯑꯝꯕꯅꯤꯀꯣ ꯅꯣꯏꯔꯣꯝꯗ ꯑꯩ ꯑꯩ ꯈꯪꯅꯕ ꯌꯥꯝ ꯂꯩ ꯑꯩ ꯍꯥꯏꯔꯛꯄꯗ ꯅꯪ ꯑꯣ ꯑꯣ ꯑꯣ ꯇꯧꯔ ꯈꯪꯉꯦ ꯈꯪꯉꯦ ꯑꯗꯨꯝ ꯇꯧꯔꯒ ꯂꯩꯔꯤꯅꯤ
ꯎꯝ ꯍꯣꯔꯦꯟ ꯁꯥꯟꯅꯁꯤꯀꯣ ꯑꯗꯨꯗꯤ
ꯎꯝ ꯍꯣꯔꯦꯟ ꯅꯠꯇꯦ ꯑꯩ ꯑꯗꯨ ꯑꯩꯁꯨ ꯈꯔ ꯍꯧꯖꯤꯛꯁꯨ ꯑꯉꯥꯡ ꯑꯣꯏ ꯑꯗꯨꯕꯨ ꯑꯩꯅ ꯅꯣꯏꯔꯣꯝꯗ ꯂꯥꯛꯄ ꯂꯥꯛꯄ ꯃꯇꯝꯗꯗꯤ ꯌꯥꯝ ꯑꯉꯥꯡꯅꯤꯅ ꯀꯩꯅꯣ ꯁꯨꯝ ꯀꯣꯏꯁꯤ ꯍꯥꯏꯅ ꯀꯣꯏꯕ ꯆꯠꯁ ꯍꯥꯏꯅꯀꯣ ꯑꯩꯅ ꯂꯥꯏꯔꯤꯛ ꯇꯝꯂꯤꯔꯤꯉꯩꯗ ꯑꯩꯈꯣꯏ ꯀꯥꯡꯕꯨ ꯆꯠꯃꯤꯟꯅꯁꯤ ꯍꯥꯏꯅ ꯁꯨꯝꯅꯁꯨ ꯀꯣꯏꯔꯛꯀꯦ ꯍꯥꯏꯅ ꯑꯗꯨꯝ ꯆꯠꯄꯅꯤ
ꯎꯝ
ꯂꯣꯛ ꯃꯆꯥ ꯃꯆꯥꯗꯤ ꯌꯥꯝꯃꯤꯀꯣ ꯅꯣꯏꯔꯣꯝꯗꯁꯨ
ꯍꯣꯏ ꯍꯧꯒꯠꯄ ꯀꯨꯏꯗ꯭ꯔꯤꯕꯅꯪ
ꯑꯩꯔꯣ ꯎꯝ ꯃꯥꯟꯕ꯭ꯔꯣ
ꯍꯣꯏ
ꯑ ꯍꯧꯒꯠꯄꯥ ꯀꯨꯏꯗꯔ꯭ꯤ
ꯄꯨꯡ ꯀꯌꯥꯗ ꯇꯨꯝꯕꯅꯣ ꯉꯔꯥꯡꯗꯤ
ꯉꯔꯥꯡ ꯕꯥꯔꯣ ꯃꯈꯥꯏꯗ ꯇꯨꯝꯕ ꯁꯨꯝ ꯕꯣꯜ ꯌꯦꯡꯔꯨꯕꯗꯣ ꯊꯦꯡ ꯊꯦꯡ ꯇꯨꯝꯕ ꯑꯗꯣ ꯉꯜꯂꯗꯤ ꯇꯨꯝꯕ ꯌꯥꯗ꯭ꯔꯤꯅꯦ ꯑꯗꯨꯒꯤꯀꯣ
ꯇꯧꯕꯅꯦ
ꯉꯔꯥꯡꯁꯨ ꯉꯔꯥꯡꯁꯨ ꯉꯔꯥꯡꯗꯤ ꯂꯩꯇꯕꯅꯤꯅ ꯑꯗꯨꯝ ꯂꯩꯇ꯭ꯔꯁꯨ ꯑꯗꯨꯝ ꯀꯩꯅꯣ ꯇꯧꯕ ꯌꯥꯕ ꯈꯔ ꯑꯗꯨꯝ ꯇꯧꯔꯒ ꯂꯩꯔꯦ ꯑꯗꯨꯗ ꯃꯇꯝꯗꯤ ꯑꯗꯨꯝ ꯆꯠꯈ꯭ꯔꯦꯕꯀꯣ ꯑꯁ ꯍꯧꯖꯤꯛꯀꯥꯟꯁꯦ ꯑꯩ ꯀꯩꯅꯣ ꯉꯟꯅ ꯇꯨꯝꯃꯁꯨ ꯊꯦꯡꯉ ꯇꯨꯝꯃꯁꯨ ꯑꯌꯨꯛꯁꯦ ꯍꯧꯒ ꯑꯁ ꯁꯨꯛꯉꯥꯝ ꯉꯝꯗ꯭ꯔꯤꯅꯦ ꯉꯟꯅ ꯍꯧꯒꯠꯄ ꯑꯁ
ꯇꯧꯕꯅꯦ
ꯌꯥꯗ꯭ꯔꯦꯍꯦ ꯉꯟꯅ ꯍꯧꯒꯠꯕꯕꯨ ꯄꯨꯡ ꯇꯔꯨꯛ ꯇꯔꯦꯠꯇ ꯍꯧꯒꯠꯄ ꯐꯥꯎ ꯉꯝꯗꯕꯀꯣ ꯄꯨꯡ ꯑꯩꯠ ꯅꯥꯏꯟ ꯑꯗꯨꯋꯥꯏꯗ ꯈꯛꯇ ꯑꯗꯨꯝ ꯇꯧꯔꯒ ꯂꯩꯈ꯭ꯔꯦꯕꯀꯣ ꯏꯁꯥꯁꯨ ꯊꯕꯛ ꯂꯩꯇꯕꯅꯤꯅꯀꯣ ꯍꯧꯖꯤꯛꯀꯥꯟ
ꯎꯝ
ꯁꯨꯝ ꯁꯤ ꯐꯤꯕꯣ ꯁꯤꯒꯤ ꯐꯤꯕꯝꯗ ꯂꯩ ꯑꯩꯗꯤ ꯌꯥꯗꯧ ꯃꯥꯟꯗꯦ ꯍꯥꯏꯅ ꯑꯃꯨꯛꯀ ꯈꯟꯖꯤꯜꯂꯨꯕ ꯑꯁ ꯈꯪꯗ꯭ꯔꯦꯗ
ꯅꯪꯥꯟꯅ ꯀꯔꯤ ꯇꯧꯏꯅꯣ ꯍꯧꯖꯤꯛꯀꯥꯟꯗꯤ
ꯑꯩ ꯍꯧꯖꯤꯛꯀꯥꯟꯗꯤ ꯀꯔꯤꯁꯨ ꯇꯧꯗ꯭ꯔꯤꯗ ꯑꯩꯒꯤ ꯊꯕꯛ ꯑꯩ ꯊꯕꯛ ꯀꯩꯅꯣ ꯑꯩꯒꯤ ꯊꯕꯛ ꯄꯥꯔꯁꯣꯅꯦꯜꯒꯤ ꯊꯕꯛ ꯈꯔ ꯂꯩꯕꯒꯤ ꯁꯤꯗ ꯂꯥꯛꯄꯅꯦꯕꯀꯣ
ꯑꯣ ꯅꯍꯥꯟꯅꯦ ꯀꯥꯏ ꯂꯩꯕꯗꯨꯗꯤ
ꯅꯍꯥꯟꯅꯁꯨ ꯂꯩ ꯑꯗꯨꯕꯨ ꯂꯩꯗꯅ
ꯑꯣ ꯂꯩꯕ꯭ꯔꯥ
ꯂꯩ ꯂꯩ
ꯑꯩꯗꯤ ꯈꯪꯗꯕꯩꯒ ꯅꯪꯒꯤ ꯂꯩꯕꯗꯣ
ꯑꯩ ꯑꯩꯁꯨ ꯂꯥꯏꯔꯤꯛ ꯇꯝꯕ ꯂꯣꯏꯗ ꯉꯥꯏꯔꯤꯗ
ꯑꯣ ꯑꯉꯥꯡꯅꯤꯅꯦ ꯑꯗꯨꯗꯤ
ꯀꯔꯤ
ꯑꯉꯥꯡꯅꯤꯅꯦ ꯑꯗꯨꯗꯤ
ꯑꯁ ꯀꯥꯏ ꯑꯉꯥꯡ ꯅꯪ ꯆꯍꯤ ꯀꯌꯥ ꯁꯨꯔꯒꯦ
ꯍꯥꯏꯕ ꯌꯥꯗꯦ
ꯌꯥꯝ ꯑꯩꯅ ꯈꯟꯕꯗ ꯅꯪꯁꯨ ꯌꯥꯝ ꯑꯍꯟ ꯑꯣꯏꯔꯝꯗꯧ ꯃꯥꯟꯗꯦꯗ ꯍꯨꯟꯖꯦꯟ ꯗꯨꯒ
ꯑꯍꯥꯟ ꯁꯥꯅꯤꯡꯕꯗꯣ
ꯑꯍꯟ ꯁꯥꯅꯤꯡꯕ ꯀꯥꯡꯕꯨꯗꯣ ꯇꯧꯅꯨꯀꯣ ꯇꯉꯥꯏ ꯐꯗ꯭ꯔꯗꯤ ꯇꯉꯥꯏ ꯐꯗ꯭ꯔꯗꯤ ꯂꯧꯕ ꯂꯥꯛꯀꯅꯤ
ꯂꯥꯛꯑꯣ ꯂꯥꯛꯑꯣ ꯉꯥꯏꯕꯤꯒꯦ
ꯇꯉꯥꯢ ꯐꯥꯠꯇ꯭ꯔꯒꯥ
ꯌꯨꯝꯅꯥꯛꯁꯨ ꯃꯥꯟꯅꯗꯕꯅꯤꯅꯀꯣ
ꯎꯝ ꯃꯥꯅ
ꯌꯥꯏ ꯌꯥꯏ
ꯅꯣꯏ ꯀꯥꯡꯕꯨꯗꯤ ꯃꯇꯝ ꯐꯖꯅ ꯀꯩꯅꯣ ꯌꯦꯡꯍꯧꯕꯀꯣ
ꯍꯣꯏ ꯍꯣꯏ
ꯂꯩꯕꯨꯗꯤ ꯔꯦꯟꯗ ꯂꯩꯕ꯭ꯔꯥ ꯀꯥꯏꯗ ꯂꯩꯕ꯭ꯔꯥ ꯀꯃꯥꯏꯅ ꯂꯩꯕ꯭ꯔꯥ ꯅꯣꯏ
ꯌꯨꯝ ꯂꯩꯌꯦ
ꯑꯣ ꯁꯤꯗ ꯌꯨꯝ ꯂꯩꯕ꯭ꯔꯥ
ꯍꯣꯢ
ꯐꯩ ꯐꯩ ꯑꯗꯨꯗꯤ ꯑꯩꯈꯣꯏꯗꯤ ꯊꯥ ꯈꯨꯗꯤꯡꯒꯤ ꯃꯤꯉꯣꯟꯗ ꯄꯩꯁꯥ ꯆꯥꯎꯅ ꯆꯥꯎꯅ ꯊꯤꯔꯒ ꯂꯩꯕꯅꯤꯍꯦ
ꯀꯌꯥ ꯀꯌꯥ ꯀꯌꯥ ꯑꯣꯏꯒꯦ ꯅꯣꯏ ꯕꯔꯥꯗꯤ
ꯊ꯭ꯔꯤ ꯄꯣꯏꯟ ꯐꯥꯏꯕ ꯄ꯭ꯂꯥꯁ ꯏꯂꯦꯛꯇ꯭ꯔꯤꯛ ꯕꯤꯜ ꯀꯩꯀꯩꯗꯣ ꯌꯥꯝ ꯌꯥꯎꯕꯀꯣ
ꯅꯣꯏꯒꯤ ꯕꯔꯥꯗꯨꯗꯤ ꯃꯃꯜ ꯇꯥꯡꯉꯤꯗꯅ ꯑꯗꯨꯗꯤ ꯃꯣꯏ ꯏꯁꯤꯡꯒ ꯃꯥꯏꯗꯤ ꯄꯤꯕ ꯌꯥꯏꯅ
ꯁꯤꯡꯁꯨ ꯃꯔꯛ ꯃꯔꯛꯇꯗꯤ ꯄꯤꯌꯦꯕꯀꯣ ꯑꯗꯨ ꯃꯇꯝ ꯆꯨꯞꯄ ꯄꯤꯗꯦꯕ ꯑꯗꯨ ꯑꯩꯈꯣꯏꯅ ꯆꯥꯕ ꯊꯛꯄꯗ ꯑꯩꯈꯣꯏꯗꯤ ꯆꯥꯕꯗ ꯉꯥꯎꯖꯕꯅꯤꯅ ꯂꯤꯁꯤꯡ ꯇꯔꯦꯠ ꯅꯤꯄꯥꯜꯅꯤ ꯑꯗꯨꯝ ꯆꯍꯤꯗ ꯊꯥꯗꯀꯣ ꯆꯠꯂꯝꯒꯅꯤ ꯍꯥꯏꯅ ꯈꯜꯂꯤ
ꯎꯝ ꯎꯝ
ꯁꯥꯕꯗ ꯉꯥꯎꯖꯕ ꯀꯥꯡꯕꯨꯅꯤ